ꯍꯜꯂꯣ ꯇꯜꯂꯣ ꯑ ꯇꯥꯔꯦ ꯍꯣꯏ ꯑꯗꯨ ꯅꯍꯥꯟꯗꯤ ꯅꯝꯗꯦ ꯉꯁꯤ ꯅꯝꯃꯦ
ꯉꯁꯥꯏꯋꯣ ꯃꯊꯟꯗ ꯀꯛꯈꯤ ꯋꯥꯅꯤ
ꯑꯣ ꯑꯩ ꯅꯪ ꯈꯛꯇ ꯑꯩ ꯅꯪ ꯈꯛꯇꯅ ꯈꯜꯂꯨꯔꯦ ꯑꯩꯗꯤ
ꯀꯠ ꯀꯠꯇꯦ ꯀꯩ ꯏꯟꯖꯥꯡ ꯆꯥꯔꯒꯦ
ꯑꯩ ꯉꯁꯤ ꯑꯂꯨꯅꯦ ꯑꯗꯨꯒ ꯑꯁ ꯇꯣꯃꯦꯇꯣꯅꯦ ꯔꯥꯁꯃꯥꯅꯦ ꯆꯥꯏ
ꯏꯁ ꯑꯍꯥꯎꯕ ꯉꯥꯛꯇꯅꯤꯅꯦ
ꯎꯝ ꯍꯥꯎꯋꯦ ꯍꯥꯎꯋꯦ ꯍꯣꯏ
ꯍꯥꯎ ꯎꯝ ꯑꯍꯥꯎꯕ ꯉꯥꯇꯅꯤ
ꯅꯪꯗꯤ ꯀꯩꯏꯟꯖꯥꯡ ꯆꯥꯔꯛꯀꯦ
ꯉꯁꯤ ꯌꯦꯟ ꯆꯥꯏ
ꯑꯁ ꯅꯪ ꯅꯪꯒꯤ ꯍꯦꯟꯅ ꯍꯥꯎꯋꯤꯅꯦ
ꯍꯥꯎꯕꯗꯤ ꯍꯥꯎꯋꯦ ꯑꯗꯣ ꯀꯣꯛꯑꯦꯌꯦ ꯀꯩꯅꯣ ꯇꯧꯔꯒ ꯆꯥꯕꯖꯨ ꯀꯩꯅꯣ ꯇꯧꯔ ꯆꯥꯕꯅꯤ ꯁꯨꯞ ꯇꯧꯔꯒ
ꯎꯝ
ꯑ ꯎꯝ ꯅꯪꯗꯤ ꯀꯅꯥꯒ ꯂꯩꯔꯤꯕ
ꯍꯥꯥ
ꯅꯪꯗꯤ ꯀꯅꯥꯒ ꯂꯩꯔꯤꯅꯣ
ꯑꯩꯈꯣꯏ ꯏꯃꯥꯟꯅꯕꯤ
ꯀꯔꯤ ꯍꯣꯁꯇꯦꯜ ꯗꯔꯣ ꯍꯥꯏꯖꯦ
ꯅꯠꯇꯦ ꯔꯦꯟꯗ
ꯀꯥꯏꯗ ꯎꯝ ꯀꯨꯂꯦꯖ ꯂꯣꯏꯔꯕꯣ
ꯍꯣꯏ
ꯂꯣꯏꯔꯦ
ꯎꯝ
ꯩ ꯀꯩꯀ ꯀꯩꯗꯧꯔꯤꯕ ꯍꯧꯖꯤꯛꯇꯤ ꯀꯩ ꯍꯣꯠꯅꯔꯤꯒꯦ
ꯑꯗꯨꯛꯇꯤ ꯑꯩꯛꯇꯤꯟꯗꯤ ꯑꯗꯨꯝ ꯇꯧꯗ꯭ꯔꯤꯗ ꯑꯗꯨꯝ ꯌꯨꯝꯗ ꯊꯝꯃ ꯑꯗꯨꯝ ꯐꯤ ꯇꯨꯔꯒ ꯂꯩꯗ ꯉꯥꯏꯔꯤꯗ
ꯑꯁ ꯐꯩꯌꯦ ꯐꯤ ꯇꯨꯔꯤꯗꯣ ꯌꯥꯝ ꯐꯩꯌꯦ
ꯎꯝ ꯑꯗꯨꯝ ꯂꯩ ꯂꯩꯕ ꯑꯗꯨꯝ ꯇꯧꯔꯦ ꯍꯥꯏꯇꯥꯔꯦ
ꯎꯝ ꯑꯗꯨ ꯐꯩꯌꯦ ꯌꯥꯝꯅ
ꯅꯪꯗꯤ ꯀꯔꯤ ꯍꯣꯠꯅꯔꯤꯒꯦ
ꯑꯩ ꯀ꯭ꯔꯤꯀꯦꯠ ꯁꯥꯟꯅꯔꯤ
ꯎꯝ
ꯀ꯭ꯔꯤꯀꯦꯠ
ꯉꯁꯤꯗꯤ ꯀꯗꯥꯏ ꯆꯠꯄ꯭ꯔꯣ ꯌꯨꯝꯗ ꯑꯗꯨꯝ ꯂꯩꯕ꯭ꯔꯣ
ꯂꯩꯇꯦ ꯄ꯭ꯔ‌ꯦꯛꯇꯤꯁ ꯆꯠꯂꯤ
ꯎꯝ
ꯆꯥꯎꯕ ꯆꯠꯂꯣ
ꯎꯝ ꯅꯨꯡꯉꯥꯏꯕ꯭ꯔꯣ ꯀꯃꯥꯏꯅ ꯇꯧꯒꯦ
ꯅꯨꯡꯉꯥꯏ
ꯎꯝ
ꯅꯪꯗꯤ ꯌꯨꯝꯗ ꯑꯗꯨꯝ ꯍꯥꯏꯗꯤ ꯐꯤꯗꯨꯗꯤ ꯕꯖꯥꯔꯗ ꯌꯣꯟꯕ꯭ꯔꯣ ꯀꯥꯏꯗ ꯌꯣꯟꯒꯦ
ꯑꯩꯔꯣ ꯎꯝ ꯑꯩꯗꯤ ꯑꯦꯁ‌ꯦꯠ ꯄꯨꯔꯒ ꯑꯗꯨꯝ ꯃꯤꯒꯤ ꯑꯣꯗ꯭ꯔ ꯂꯩꯔ ꯑꯗꯨꯝ ꯇꯨꯔꯒ ꯑꯗꯨꯝ ꯇꯧꯋꯦ ꯑꯩꯗꯤ ꯕꯖꯥꯔꯗ ꯌꯣꯟꯗꯦꯗꯥ ꯑꯩꯗꯤ ꯃꯤꯒꯤ ꯑꯞ ꯑꯥ ꯃꯤꯒꯤ ꯑꯣꯗ꯭ꯔ ꯈꯇꯪ ꯂꯧꯔꯒ ꯇꯨꯋ‌ꯦ ꯑꯩꯗꯤ
ꯎꯝ ꯀꯣꯂꯦꯖꯇꯤ ꯀꯌꯥꯝ ꯀꯨꯏꯔꯒꯦ ꯂꯣꯏꯕ
ꯑꯩ ꯂꯥꯁ ꯌ꯭ꯔ ꯂꯣꯏꯗ ꯉꯥꯏꯔꯤꯌꯦ
ꯑꯁ ꯑꯗꯨꯗꯤ ꯑꯩꯈꯣꯏꯅꯤꯁꯦ ꯂꯦꯡꯒꯥ ꯑꯣꯏꯔꯝꯗꯣꯏ ꯃꯥꯟꯕ꯭ꯔꯣ ꯃꯥꯟꯗꯕ꯭ꯔꯣ
ꯅꯪꯁꯨ ꯑꯣꯏꯕ꯭ꯔꯣ
ꯑꯗ‌ꯣ ꯍꯥꯏꯔꯛꯎꯅꯦ ꯂꯦꯡꯒꯥ ꯑꯣꯏꯔꯝꯗꯣꯏ ꯃꯥꯟꯕ꯭ꯔ‌ꯣ ꯃꯥꯟꯗꯕ꯭ꯔꯣ
ꯑꯣꯏꯔꯝꯃꯅꯤ ꯅꯪꯅ ꯈꯔ